ꯑ ꯂꯦꯈꯛ ꯃꯁꯤꯁ ꯀꯌꯥ ꯂ ꯂꯤꯈꯛ ꯀꯦ ꯚꯣꯂꯨꯝ ꯄꯤ ꯀꯣꯜ ꯍꯥꯏꯅꯦ
ꯑꯇꯩ ꯀꯦꯝ ꯕꯦꯛ ꯍꯟꯒꯅꯣꯕꯀꯣ ꯑꯗꯨꯝ ꯀꯩꯅꯣ ꯇꯧ ꯀꯩ ꯕꯦꯛ ꯍꯟꯕ ꯈꯣꯠꯄ ꯀꯩꯝ ꯇꯧꯅꯣ ꯀꯩꯝ ꯅꯝꯃꯨꯅꯣꯕ ꯐꯣꯟꯗꯨꯗ
ꯎꯝ
ꯑꯗꯕ ꯌꯦꯪꯚꯥꯁꯃ ꯑꯣꯗꯨ ꯀꯦꯕ ꯅꯪ ꯑꯦꯀꯥꯎꯟ ꯀꯕꯩꯗꯦ ꯑꯩ ꯥꯎꯟꯗꯅꯤ ꯇꯧꯛꯇ ꯑꯩ ꯀꯥꯎꯟꯗꯅꯤ ꯑꯕ
ꯎꯝ
ꯑ ꯅꯪꯒꯤ ꯑꯦꯗꯚꯥꯏꯁ ꯃꯌꯥꯝꯗꯣ ꯌꯥꯝ ꯁꯤ ꯁꯤꯗ ꯑꯣꯏꯅ ꯇꯧꯊꯔꯣꯏ ꯍꯥꯏꯔꯗꯤ
ꯎꯝ ꯑꯩꯅꯗꯧ ꯉꯗꯤ ꯅꯪꯗꯤ ꯀꯥꯏꯗꯤ ꯂꯥꯏꯔꯤꯛꯄꯗꯣꯏꯕ
ꯑꯦ ꯀꯩꯔꯅꯦ ꯉꯥꯡꯕ ꯑꯗꯨꯝ ꯋꯥꯔꯤ ꯆꯠꯏꯔ
ꯁ ꯋꯥꯗ ꯀꯣꯊꯣ ꯁ ꯋꯥꯗ ꯌꯥꯝ ꯂꯩ ꯃꯅ ꯍꯦꯅ ꯎ ꯌꯥꯗ ꯄꯤꯇꯩ ꯆꯂꯗꯔꯍ
ꯀꯥꯏ ꯊꯖ ꯊ
ꯍꯟꯅ ꯍꯥꯏꯗꯤ ꯅꯪ ꯆꯈꯤꯗꯣ
ꯎꯝ
ꯍꯩꯅꯧꯗꯤꯁꯦ ꯌꯥꯔꯣꯏꯗ꯭ꯔꯥ ꯕꯕꯥꯥꯡ ꯀꯣꯏꯁꯦ ꯁꯛ ꯃꯨꯟꯅꯩꯁꯦ ꯍꯥꯎꯗꯤ ꯍꯥꯎꯅꯦ
ꯆꯂꯦ ꯅꯪ ꯆꯄ꯭ꯔ ꯗꯧꯅꯦ ꯍꯥꯏ ꯇꯧ
ꯑꯦꯃ ꯏꯩꯅ ꯍꯖꯔꯒꯦꯗꯅꯦ
ꯑꯩꯅ ꯍꯥꯏꯗꯤ ꯉꯁꯥꯏꯒꯤ ꯋꯥꯔꯤꯅꯤ ꯅꯪꯒꯤ ꯑꯩꯅꯪ ꯍꯧꯖꯤꯛꯇꯗꯤ ꯍꯧꯖꯤꯛꯇ ꯄꯨꯣꯛꯊꯣꯔꯛꯑꯦ
ꯠꯇ ꯑꯠꯇꯇꯕꯗꯅꯨꯡ ꯃꯌ ꯇꯣꯏꯁ ꯂꯑꯣ
ꯎ ꯀ ꯍꯧꯖꯤꯛꯇꯤ ꯀꯩꯅꯣꯝ ꯈꯜꯂꯝꯕꯅꯤ ꯀꯥꯎꯔꯦꯅ ꯇꯧꯔꯁꯤ
ꯊꯦꯟ
ꯀꯦꯟꯗꯜꯗꯨꯁꯨ ꯊꯃ ꯃꯥꯜꯂꯦ ꯃꯈꯥꯗ
ꯑꯥ ꯁꯦꯟꯍꯟ ꯊꯣꯡꯅ ꯀꯥꯏꯕ ꯀꯩꯒꯤ
ꯑꯩ ꯐꯦ ꯈꯣꯡꯣꯡꯅ
ꯑꯥ
ꯀꯥꯏꯂ ꯏ ꯅꯁꯤ ꯇ ꯋꯥꯔꯤ ꯑꯕꯨ ꯌꯥꯔ
ꯨꯝ ꯍꯧꯗꯣꯡ ꯍꯧꯗꯣꯡ ꯃꯌꯥꯝꯁꯦ ꯈꯣꯒꯠꯂꯛꯏꯁ
ꯑꯗꯣ ꯑꯗ ꯋꯥꯔꯤꯔꯤ ꯌꯦꯟꯁꯨ ꯑꯇ ꯌꯥꯎꯒꯣ
ꯑꯦ ꯑꯣꯔꯦꯟꯖꯇꯤ ꯌꯥꯎꯗꯣꯏꯌꯦ ꯑꯗꯨ ꯑꯣꯏꯇꯥꯔꯗꯤ ꯃꯃꯥ ꯃꯆꯨꯅꯦ ꯑꯣꯏꯗꯣꯏꯁꯦ ꯑꯣꯔꯦꯟꯖ ꯌꯥꯎꯔꯛꯇꯣꯏꯅꯦ ꯍꯧꯖꯤꯛ ꯎ ꯕ꯭ꯂꯦꯛꯁꯦ ꯄꯥꯊꯈꯤꯅꯤ
ꯑꯣꯔꯤꯟꯖ ꯀ ꯂꯀ ꯂꯥꯦ ꯀꯩꯅꯣ ꯃꯣꯏ ꯃꯄꯥꯟ ꯂꯝꯗꯗꯤ ꯌꯥꯝ ꯌꯣꯛꯇꯤ ꯌꯣꯛꯅꯕꯅꯦꯕ ꯑꯩꯈꯣꯏꯗ ꯑꯣꯔꯦꯟꯖ ꯔꯣꯝꯁꯦ ꯀꯩꯅꯝꯇ ꯂꯥꯡꯉꯤꯗ
ꯑꯣꯔꯦꯟꯖꯅꯦ ꯑꯗꯩ ꯒ꯭ꯔꯦꯅꯦ ꯕ꯭ꯂꯦꯛꯅꯦꯦ ꯑꯗꯨꯗꯤ ꯋꯥꯏꯁꯨꯎꯗꯦꯅ ꯃꯃꯒꯤ ꯀꯨꯠꯁꯨꯁꯨ ꯑꯣꯏꯗꯣꯏꯅꯦ
ꯑꯗꯨꯗꯤ ꯈꯔ ꯅꯥꯟꯕꯗꯤ ꯃꯥꯜꯂꯦ ꯑꯃ ꯑꯣꯔꯦꯟꯖ ꯈꯔ ꯆꯪꯕꯗꯣ ꯑꯅꯤ ꯌꯦꯟꯗ꯭ꯔꯣ ꯋꯥꯔꯤꯅꯤ ꯆꯪꯁ ꯍꯥꯏꯔꯦ
ꯑꯥ ꯑꯗꯒꯤ ꯑꯃꯅ ꯀꯩꯅꯣ ꯑꯩꯈꯣꯏ ꯅꯨꯡꯁꯤꯕꯁꯨ ꯑꯣꯏꯗꯣꯏꯅꯦ
ꯑ
ꯍꯥꯏꯕꯁ ꯑꯩꯈꯣꯏ ꯅꯨꯡꯁꯤꯕꯁꯨꯨꯁꯨ ꯑꯗꯨꯝ ꯐꯖꯕꯅꯦꯍꯦ
ꯎꯝ
ꯃꯁꯤ ꯃꯗ ꯍꯥꯏꯁꯤꯅ ꯐꯥꯏꯖ ꯂꯩ
ꯑꯗ ꯑꯩ ꯈꯪꯗꯦ ꯅꯨꯡꯁꯤ ꯃꯌꯥꯥꯡꯗ ꯆꯞꯁꯤꯜꯂꯛꯄꯗꯨꯗꯪ
ꯅꯨꯡꯁꯤꯁꯦ ꯑꯩ ꯑꯃꯨꯛꯛ ꯄꯥꯈꯠꯂꯤꯅꯦ ꯇꯣꯃꯤ ꯊꯨꯝꯂꯦꯕꯤꯗꯗꯥ
ꯌꯥ ꯇ ꯑꯗꯨꯃ ꯇꯦ
ꯑꯗꯩ ꯍꯧꯗꯣꯡ ꯁꯦꯂꯦꯕꯁ ꯅꯣꯏ ꯍꯧꯗꯣꯏꯔꯥ ꯀꯩꯅꯣꯝ ꯇꯧꯋ ꯑꯩꯁꯦ ꯑꯩꯅ ꯑꯩꯁꯤꯦ ꯀꯩꯅꯣ ꯈꯨꯟꯕ ꯌꯥꯗꯦꯕ ꯍꯦꯛꯇ ꯇꯧꯋꯦꯕ ꯑꯩꯗꯤ ꯍꯤꯕ ꯑꯃ ꯌꯥꯎꯁꯜꯂꯛꯏ ꯏꯊꯟꯗ ꯑꯩꯁꯦ ꯑꯩꯅ ꯍꯧꯗꯣꯡ ꯃꯁꯦ ꯑꯥ
ꯃꯣꯏꯁꯤ ꯀꯟꯅ ꯁꯤꯔꯤꯁꯦ
ꯎꯝ
ꯍꯧꯗꯣꯡꯁꯤꯡꯗꯨ ꯐꯪꯗꯦꯖꯥꯠꯥ
ꯑꯣ ꯑꯗꯨꯗꯤ ꯐꯪꯉꯣꯏꯌꯦ ꯃꯣꯏꯒꯤ ꯂꯩꯇ꯭ꯔꯤ ꯃꯅꯤꯡꯒꯤꯗꯣ
ꯑꯥ
ꯑꯗꯨꯗ ꯅꯣꯏ ꯊꯛ ꯀꯣꯝꯇ ꯅꯣꯏ ꯊꯥꯗꯈꯤꯕꯅꯦꯕ ꯐꯪꯉꯁꯨ ꯁꯔꯨꯛ ꯉꯥꯛ ꯐꯪꯉꯦꯕ
ꯑꯗꯨ ꯑꯗꯨꯅꯦ ꯁꯔꯨꯕ ꯂꯩꯔꯗꯣꯉꯔꯦ ꯑꯗ ꯍꯧꯖꯤꯛꯐꯥꯎꯗꯗꯤ ꯍꯧꯖꯤꯛꯐꯥꯎꯗꯗꯤ ꯀꯩꯁꯨ ꯄꯨꯝꯗꯤ ꯄꯣꯡꯈꯤꯔꯒꯦ
ꯑꯦ ꯈꯣꯏ ꯍꯥꯏꯗꯤ ꯅꯣꯏ ꯀꯨꯝꯕ ꯃꯅꯨꯡꯅ ꯅꯍꯥꯟꯜꯂꯣꯏ
ꯑꯗꯒꯤ ꯊꯣꯏꯕ ꯍꯥꯏꯔꯦ ꯊꯣꯏꯕꯅ ꯄꯨꯔꯥ ꯃꯥꯡꯈ꯭ꯔꯦ
ꯊꯣꯏꯕꯁꯤ ꯀꯃꯥꯏꯅ ꯇꯧꯔꯤꯅꯣꯣꯏ ꯒ꯭ꯌꯥꯟ ꯇꯥꯔꯗꯤ ꯊꯃꯣꯏ ꯊꯣꯏꯕꯗꯤ ꯄꯟꯥꯗꯅꯦ ꯊꯃꯣ ꯅꯅ ꯏ ꯊꯦꯖꯦ ꯑꯩꯅ ꯁꯣꯏꯄ ꯌꯥꯔꯦ ꯄꯜꯂꯥ ꯅꯨꯡꯉꯥꯏꯌꯦ
ꯑꯩꯅ ꯅꯍꯥꯟ ꯂꯍꯟ ꯁꯤꯕꯏꯗ ꯇꯧꯕꯗꯖ ꯋꯥꯠꯅꯤꯩ
ꯎꯝ ꯃꯥꯗꯤ ꯅꯨꯡꯗꯤ ꯅꯨꯡꯉꯥꯏꯇꯅ ꯀꯩꯅ ꯃꯥꯏ ꯃꯊꯕꯥꯛꯇ ꯑꯗꯨꯝ ꯈꯨꯠꯂ ꯈꯨꯠꯂ ꯇꯨꯝꯖꯩꯗꯅ ꯑꯃꯁꯤꯁꯨ ꯀꯥꯎꯗꯅꯕ ꯑꯃ ꯇꯧꯔꯝꯃꯦꯕ ꯈꯨꯗꯤꯡꯃꯛꯁꯦ ꯀꯥꯎꯗꯅ ꯆꯟꯇꯕꯅꯤ ꯃꯥꯦ
ꯑꯗꯤꯅꯦ ꯑꯩꯈꯣꯏꯒꯤ ꯑꯁꯤ ꯃꯃꯣꯏ ꯑꯩꯈꯣꯏꯒ ꯇꯥꯏꯅꯔꯤꯁꯦ ꯑꯁꯤ ꯑꯁꯤꯗ ꯂꯩꯦꯝꯗꯤꯗꯤ ꯃꯥꯟꯅꯕ ꯁꯤꯔꯦ
ꯑꯩꯠꯇꯤ ꯑꯩ
ꯍ ꯅꯪ ꯌꯦꯡꯉꯨꯔꯕ ꯍꯥꯏ ꯁꯤꯦ
ꯎꯝ ꯎꯝ
ꯀꯨꯏꯕꯨꯗꯤ ꯀꯨꯏꯔꯦ ꯈꯔꯕꯨꯗꯤ ꯅꯍꯥꯟ ꯃꯅꯝ ꯂꯥꯛꯄꯅꯦꯕ ꯌꯥꯝ ꯇꯤꯛꯏ ꯀꯅꯨ
ꯊꯣꯔꯝꯅꯅꯥ ꯈꯟꯗꯒꯦ ꯌꯦꯔ ꯍꯥꯏꯥꯏꯗꯒꯦ
ꯅꯪꯗꯤ ꯑꯩ ꯐꯃꯨꯡ ꯊꯤꯄꯤꯗ꯭ꯔ ꯐꯃꯨꯡꯗꯨꯒꯤ ꯅꯥꯀꯟ ꯅꯝꯗꯣꯏꯅꯦꯕ ꯂꯥꯛꯏꯁꯦ
ꯍꯩꯇ ꯌꯦꯉ ꯑꯣꯏꯗꯗꯤ ꯑꯣꯏꯗꯤ
ꯅꯠꯇ꯭ꯔꯒꯅ ꯀꯩꯅꯣꯗꯩ ꯑꯣꯏꯕꯖꯥ ꯑꯁꯃꯔꯥꯟꯗ ꯍꯨꯟꯗꯣꯛꯈꯤꯕꯁꯤꯡꯗꯩ ꯑꯣꯏꯕꯖꯥ
ꯎꯝ ꯑꯗꯨ ꯃꯣꯏ ꯇꯥꯛꯊꯣꯛ ꯇꯧꯁꯤꯟꯗꯒꯤꯗꯤ ꯃꯅꯝ ꯀꯈꯥꯏꯔꯛꯑꯝꯃꯁꯦ
ꯑꯩꯅ ꯈꯜꯂꯤꯁꯕ ꯃꯣꯏꯁꯤꯡꯁꯦ ꯀꯩꯅꯣꯗꯒꯤꯩ ꯂꯧꯅꯔꯛꯄꯁꯨ ꯃꯥꯟꯕ ꯑꯃ ꯑꯥ ꯂꯩꯔꯛ ꯃꯆꯤꯟꯗ ꯑꯃ ꯁꯤꯔꯣ ꯊꯥꯡꯗꯣ ꯊꯥꯡꯕꯗꯣ
ꯑꯗꯨꯕꯨ ꯅꯠꯇꯦꯗ ꯍꯧꯖꯤꯛ ꯂꯥꯏꯆꯠꯅꯤ ꯍꯥꯏ ꯑꯩꯈꯣꯏ ꯏꯃ ꯁꯤꯗꯦ ꯑꯣꯏꯖꯅꯤ ꯍꯧꯨ ꯁꯤꯌꯦ
ꯑꯣꯏ
ꯂꯥꯏꯆꯠꯁꯤꯗꯤꯕꯨꯛ ꯑꯩꯈꯣꯏ ꯗꯥꯏꯔꯤꯌꯥ ꯂꯥꯏꯆꯠ ꯑꯣꯏ ꯀꯥꯡꯒꯤꯁꯤꯗꯤ ꯑꯗꯨꯝ ꯍꯣꯠꯅ ꯆꯪꯉ
ꯅꯨꯡꯁꯤ ꯃꯌꯥꯝ ꯀꯥꯡꯪꯕꯨꯨꯗꯪ ꯉꯥꯏ ꯐꯔꯛꯇ ꯑꯩꯁꯦ ꯑꯇꯩꯗꯤ ꯀꯩꯝ ꯇꯧꯗꯤ ꯇꯧꯗ꯭ꯔꯦ ꯃꯣꯂꯨ ꯀꯣꯛꯛꯇ ꯃ ꯁꯥ ꯐꯔꯤ
ꯃꯣꯅꯨ ꯈꯛꯇꯪ ꯑꯩ ꯋꯥꯈꯟꯗꯅꯦ ꯈꯪꯕ꯭ꯔꯥ ꯑꯩꯅꯅꯦ ꯁꯨꯃꯥꯏꯅ ꯈꯟꯒꯦꯕ ꯑꯩꯈꯣꯏ ꯍꯧꯗꯣꯡ ꯃꯌꯥꯝꯁꯤꯦ ꯄꯣꯊꯥ ꯉꯇꯦ ꯂꯣꯏ ꯁꯤꯈ꯭ꯔꯒ ꯃꯣꯠꯂꯨ ꯇ ꯍꯤꯡ ꯉꯧꯕ ꯍꯥꯏꯅ ꯈꯟꯈ꯭ꯔꯦꯕ ꯑꯩꯁꯦ
ꯎꯝ
ꯑꯩꯅ ꯍꯥꯠꯄꯁꯨ ꯉꯝꯃꯣꯏꯗꯅ ꯖꯤꯕ ꯅꯨꯡꯁꯤꯕꯅꯤꯅ
ꯎꯝ
ꯊꯧꯔ ꯑꯗꯨꯀꯥꯟ ꯀꯗ ꯃꯅ ꯃꯥꯍꯤꯇ ꯑꯗꯣ ꯅꯨꯡꯉꯥꯏꯇꯔꯤꯕ ꯑꯃꯔꯣꯝꯗꯗꯤ ꯈꯤꯇꯪꯗꯤ ꯐꯩꯌꯦꯕꯀꯣ ꯊꯗ ꯑꯃꯟꯕꯩ ꯁꯤ ꯉꯥꯎꯔꯦꯕ ꯃꯃꯥꯁꯦ ꯃꯊꯤ ꯁꯦꯡꯒꯗ꯭ꯔꯥ ꯅꯣꯏꯅꯗꯤ ꯈꯪꯗꯦꯕ ꯅꯣꯡꯉꯥꯟꯕ ꯃꯊꯤ ꯊꯤ ꯁꯦꯡꯉꯅꯤ ꯑꯣꯠꯁꯤꯜꯂꯝꯒꯅꯤ ꯍꯧꯖꯤꯛꯁꯨ
ꯑꯃꯨꯛ ꯇꯔꯨꯛꯃꯨꯛ ꯁꯨꯔꯛꯑꯗꯤ ꯈꯤꯇꯪ ꯉꯥꯏꯔꯦ
ꯄꯤꯊꯣꯛꯈꯤꯁꯤ ꯅꯣꯏ ꯀꯅꯥꯅꯨꯕꯤꯌꯣ ꯍꯥꯏꯔꯗꯅꯦ
ꯑ ꯀꯝ ꯍꯥꯏꯥꯏꯗꯦ ꯅꯪ ꯃꯗ
ꯇꯕꯣꯗ꯭ꯔꯣ
ꯍꯅꯤ
ꯅꯪꯗꯤ ꯄꯤꯗꯧꯈꯤꯁꯦ ꯇꯥꯔꯛꯑꯣ ꯑꯩꯅ ꯅꯗꯤꯦ ꯌꯥꯝ ꯁꯦꯡꯅ ꯋꯥꯏ ꯍꯥꯏꯕ ꯃꯃꯥꯁꯦ ꯌꯨꯝ ꯁꯥꯔꯑꯗꯤ ꯀꯩꯅꯣ ꯂꯩꯉꯣꯏ ꯅꯨꯡ ꯃꯊꯤ ꯐꯩꯖꯤꯟꯕ ꯍꯧꯔꯛꯄꯗꯤ ꯌꯥꯔꯣꯏꯕꯗꯣ
ꯑꯗꯣ ꯍꯧꯗꯣꯡ ꯍꯧꯗꯣꯡꯗ ꯈꯪꯗ ꯑꯃ ꯄꯤ ꯊꯣꯛꯈ꯭ꯔꯁꯨ ꯃꯉꯥ ꯂꯩꯍꯧꯔꯗꯤ ꯑꯃꯨꯛꯐ ꯇꯥꯏꯅꯦ
ꯑꯅꯤ ꯑꯅꯤ ꯂꯥꯕ ꯑꯨꯛꯇꯪ ꯊꯝꯍꯧꯁꯦ ꯑꯅꯤ ꯄꯤꯊꯣꯛꯄ
ꯎꯝ ꯂꯕꯒ ꯊꯝꯃꯑꯣꯣꯏꯖ ꯌꯥꯝ ꯑꯃꯣꯝꯕꯨꯂꯦꯔꯣꯏꯕ
ꯂꯩꯇꯁꯅꯣ ꯏꯃ ꯑꯃꯝ ꯂꯩꯕꯗꯩꯅꯦ ꯕꯤꯔꯥꯛ ꯍꯥꯏꯁꯦ
ꯑꯦ ꯑꯃꯨ ꯂꯩꯇ꯭ꯔꯗꯤ ꯀꯃꯥꯏꯅ ꯍꯩꯔꯣꯟ ꯁꯤꯕ ꯂꯣꯏꯔꯦꯅꯤ ꯑꯗꯨꯗ
ꯂꯔ ꯑꯃꯊꯔꯅꯤ ꯍꯥꯏ ꯑꯩ
ꯑ
ꯍꯩꯅꯧꯁꯨ ꯌꯥꯝ ꯊꯣꯛꯑꯦ ꯀꯃꯥꯏꯅ ꯇꯧꯅ ꯇꯩꯁꯤ ꯇꯈꯥꯏ ꯇꯝꯁꯤꯔ
ꯇꯤꯟ ꯆꯗ꯭ꯔꯥ
ꯖꯥꯗꯤ
ꯀꯔꯝꯕꯅ ꯍꯥꯏꯁꯦ ꯅꯪꯒꯤ ꯑꯃ ꯑꯂꯨꯗꯧ ꯇꯧꯒꯗꯣꯏꯔꯣ
ꯎꯝ ꯌꯥꯝꯁꯤꯟꯉꯁꯤꯅꯦ ꯎꯝ ꯆꯎꯗ ꯀꯝꯁꯤꯤꯟꯗꯌꯥ
ꯑꯗꯨꯗꯤ ꯍꯥꯎꯕ ꯍꯧꯗꯕꯩꯅꯦ ꯇꯤꯟ ꯆꯥꯗ꯭ꯔꯤꯗꯣ ꯈꯔ ꯍꯥꯎꯔꯗꯤ ꯇꯤꯟꯅ ꯇꯤꯟꯅ ꯍꯦꯟꯅ ꯊꯨ ꯆꯥꯏ
ꯇꯁꯦ ꯃꯁꯥꯅ ꯇꯤꯟ ꯆꯥꯒꯟꯗꯕꯅꯦ ꯑꯗꯨ ꯃꯈꯣꯡ ꯏꯁꯤꯡ ꯊꯨꯝꯃꯒꯗꯤ ꯑꯗꯨꯝ ꯄꯨꯝꯃꯦ ꯃꯔꯤ ꯃꯔꯤ
ꯅꯍꯥꯟ ꯀꯩꯅꯣꯗꯒ ꯆꯠꯂꯨꯏꯗꯨꯗꯤ ꯀꯔꯥꯡꯗ ꯆꯠꯂꯨꯏꯗꯨꯗꯤ ꯕꯦꯔꯥꯅꯤ ꯍꯩꯅꯧ ꯃꯌꯥꯝꯗꯣ ꯍꯩꯅꯧ ꯑꯩꯅ ꯈꯟꯕ ꯃꯈꯜ ꯃꯉꯥꯃꯨꯛꯇꯤ ꯁꯨ ꯃꯥꯜꯂꯦ
ꯑꯩꯁꯨ ꯂꯝ ꯂꯩꯔꯗꯤꯀꯣ ꯂꯝꯒ ꯆꯥꯎꯔꯔꯦ ꯑꯩꯗꯤ ꯍꯩꯅꯧ ꯑꯗꯒꯤ ꯀꯩꯅꯣ ꯍꯩꯀꯨ ꯃꯇꯝ ꯇꯥꯏ ꯐꯪꯅꯤ ꯃꯃꯥꯏ ꯂꯝꯗꯤ ꯄꯥꯝꯃꯦ ꯑꯩ ꯁꯤꯔꯀꯥꯟꯗ ꯄꯥꯜꯍꯒꯗ꯭ꯔꯥ ꯒ꯭ꯌꯥꯟ ꯇꯥꯗꯦ ꯑꯗꯨꯏꯁꯨ ꯍꯧꯖꯤꯗꯤ ꯑꯄꯥ ꯙꯔꯃꯥ ꯑꯃ ꯂꯩꯁꯤꯗꯤ ꯑꯄꯥꯝꯕꯗ ꯂꯩꯔꯤ ꯊꯥꯖꯤꯜꯂꯒ ꯑꯗꯨꯝ ꯄꯥꯜꯂꯦ ꯀꯩꯅꯣ ꯑꯩꯈꯣꯏ ꯁꯤꯇꯣ ꯅꯣꯏ ꯇꯧꯏꯗꯨꯗꯤ ꯅꯠꯇ꯭ꯔꯣ
ꯑꯗ ꯍꯩꯅꯧꯗꯨꯗꯤ ꯃꯇꯝꯗꯤ ꯆꯪꯉꯤꯗꯅ ꯅꯪ ꯃꯆꯥ ꯃꯔꯤ ꯃꯉꯥ ꯍꯥꯟꯗꯤ ꯍꯩꯅꯧꯗ ꯑꯃꯨꯛ ꯊꯥꯕꯁꯨ ꯌꯥꯕ ꯅꯠꯇꯦ
ꯁꯤꯖꯟ ꯁꯤꯖꯟꯒꯤ ꯃꯇꯨꯡ ꯏꯟꯅ ꯇꯧꯗꯥ ꯏꯃꯥ ꯁꯤꯁ ꯍꯥꯎꯔꯅꯤꯅꯦ ꯀꯃꯥꯏꯅ ꯇꯧꯅꯤ
ꯑꯥ ꯑꯩꯅ ꯍꯨꯃꯥꯎꯥꯎꯇ ꯑ
ꯊꯪꯁꯤ ꯅꯤꯡꯇꯣꯜꯂꯤꯁꯤꯗꯤ ꯀꯅꯥꯅ ꯃꯍꯥꯎꯕꯗꯨꯗꯤ ꯀꯩꯅꯣ ꯁꯤꯟꯗꯦ ꯍꯥꯏꯕꯅꯤ
ꯁꯤꯟꯗꯕꯁꯨ ꯊꯨꯝꯁꯨ ꯊꯨꯝꯉꯅꯨ ꯃꯥꯟꯗꯣ
ꯊꯨꯝ ꯃꯣꯔ ꯃꯁꯤ ꯃꯣꯔꯠꯇꯦꯛꯕꯝ ꯊꯥꯖꯤꯜꯂꯗꯤ ꯍꯥꯏꯥꯎꯅꯤ ꯑꯗꯣ ꯑꯩꯗꯤ ꯃꯣꯠꯇꯦꯄꯗꯤ ꯆꯥ ꯉꯝꯗꯦ
ꯃꯅꯤꯍꯣꯏꯗꯨꯗꯤ ꯃꯩꯅꯦ ꯃꯁꯤꯡ ꯌꯥꯎꯕꯋꯣ ꯑꯁꯤꯟꯕꯋꯣ
ꯃꯣꯏ ꯚꯦꯔꯥꯏꯇꯤ ꯃꯌꯥꯝꯗꯨꯗꯤ ꯄꯦꯜꯂꯦ ꯍꯟꯗꯛꯇꯤ ꯀꯩꯅꯣ ꯆꯥꯎꯀꯥꯏ ꯍꯥꯏꯔꯛꯇ꯭ꯔꯣꯕꯣ
ꯑꯦ ꯆꯔꯦꯒ ꯇꯤꯒꯠꯇꯔ
ꯑꯣ ꯍꯥꯏꯅ ꯎꯁ ꯂꯩ ꯑꯗꯨꯃ
ꯍꯣꯏ ꯍꯩꯅꯧꯗꯤ ꯋꯥꯠꯇꯦ ꯄꯨꯔꯥ ꯆꯥꯝꯃꯨꯛꯅꯤ ꯍꯦꯛꯑ ꯊꯝꯃꯝꯃꯤꯁꯦ ꯑꯗꯩ ꯑꯆꯥꯔꯁꯨ ꯑꯃꯨꯛ ꯇꯧꯔꯤ
ꯅꯨꯡꯉꯥꯏꯇꯦ ꯅꯣꯏ ꯃꯤꯠ ꯃꯅꯤ ꯈ꯭ꯋꯥꯏꯗꯣ ꯅꯨꯡꯁꯤꯌꯦ
ꯍꯪꯒ꯭ꯔꯦ ꯅꯣꯡꯃꯨ ꯈꯪꯅꯤ ꯃꯥꯜꯂꯦꯃꯤꯗꯨ
ꯃꯅꯤꯒꯤ ꯃꯤꯉꯝꯕ ꯅꯨꯄꯥꯗꯤ ꯅꯠꯇꯦꯅꯦ
ꯃꯊꯪꯁ ꯑꯩ ꯎꯕꯗ ꯈꯪꯉꯦꯕ ꯑꯩ ꯌꯦꯡꯕ ꯃꯃꯥꯏꯗ ꯉꯝꯖꯗꯦꯅꯦ
ꯌꯥꯔ ꯌꯥꯔ ꯃꯅꯤ ꯋꯥꯔꯤꯅꯤ
ꯃꯤꯡꯅ ꯃꯔꯣ ꯑꯃꯅꯤ
ꯑ
ꯂ ꯂꯥꯛꯑꯣ ꯐ ꯂꯥꯛꯑꯣ
ꯑꯩꯅꯗꯤ ꯆꯝꯄ꯭ꯔꯥꯗ ꯊꯛꯅꯤꯡꯉꯤꯕ ꯏꯁꯤꯡꯗꯣ ꯑꯏꯪꯕ ꯂꯩꯕ꯭ꯔꯥꯕ ꯐ꯭ꯔꯤꯖꯇ
ꯌꯥꯒꯅꯤ
ꯅ ꯉꯅꯤ ꯍꯥꯏ ꯅꯪ
ꯎꯝ ꯎꯝ
ꯎꯝ
ꯉꯁ
ꯅ ꯊꯝꯕ꯭ꯔꯣꯃꯦ
ꯎꯝ
ꯏꯉꯁ ꯍꯣꯏꯅꯦ ꯍꯣꯏꯅꯦ
ꯍꯥꯎꯅ ꯁꯤꯤꯔꯦ ꯍꯥꯎꯗ ꯁꯤꯤꯔꯦ ꯂ
ꯗꯥ ꯑ ꯑ ꯊꯒ
ꯇꯃꯣꯏ ꯑꯃꯃꯣ
ꯊꯝꯃꯣꯏ ꯊꯝꯃꯣꯏ
ꯏꯝ ꯂꯥꯏꯗ꯭ꯔꯦꯟ
ꯑ ꯃꯤ ꯃꯤ ꯑꯗꯨꯗ ꯍꯥꯏ ꯍꯥꯏꯋꯗꯗꯤ ꯑꯗ
ꯋꯥꯏ ꯍꯅ
ꯎ ꯑ ꯏ ꯀꯣꯁ ꯍꯥꯎ ꯇ
ꯎꯃ ꯆꯕꯤꯒꯦ
ꯈꯤꯇꯪ ꯈꯤꯇꯪ ꯊꯛꯑꯗꯤ ꯍꯥꯎꯋꯦ ꯑꯗꯨꯕꯨ ꯈ ꯊꯛꯅꯤꯡꯗꯦꯅ ꯌꯥꯝ ꯊꯨꯝꯍꯜꯂ
ꯎꯝ ꯍꯥꯎꯗꯣ
ꯄꯨꯔꯥ ꯍꯥꯏꯔꯁꯅꯥ ꯊꯛꯄꯒꯤ ꯑꯃꯨꯛ ꯆꯦꯒ ꯌꯥꯎꯕꯩꯗꯞꯇ ꯇꯧꯕꯗꯣ ꯃꯍꯥꯎꯗꯣ ꯑꯗꯨꯃꯥꯏꯅ ꯇꯋꯦꯕꯗꯤ ꯀꯦꯝ ꯍꯧꯒ ꯍꯧꯗ ꯅꯌꯥ ꯃ ꯈꯥꯏꯦ
ꯍꯥꯎꯦ ꯍꯥꯎꯦ
ꯑꯩꯁꯦ ꯈꯎꯝꯁꯦ ꯇꯣꯡꯕꯃꯨꯛꯇꯅꯦ
ꯎꯝ
ꯑꯦ ꯍꯧ ꯇꯑ ꯇ
ꯂꯥꯡꯀꯦꯗ ꯐꯧꯗꯅ ꯇ
ꯎꯝ
ꯂꯥꯡꯀꯦ ꯐꯥꯎꯕꯗꯩ ꯅꯣꯡꯁꯨ ꯇꯥꯔꯦꯕ
ꯁ ꯐꯗꯤ ꯑꯃ ꯂꯧꯁꯤꯔꯛꯑꯒꯦ ꯑꯗ
ꯍꯅ ꯑꯇ ꯃꯖ ꯉꯥꯏꯖ ꯂꯝꯂꯝ
ꯍ ꯑ ꯊꯃꯣꯏ ꯊꯃꯣꯏ